ꯍꯜꯂꯣ ꯇꯥꯕ꯭ꯔꯣ
ꯎꯝ ꯇꯥꯕ꯭ꯔꯣ
ꯍꯣꯏ ꯍꯣꯏ ꯇꯥꯏꯌꯦ ꯑꯩꯗꯤ ꯅꯪ ꯄꯥꯏꯔꯦꯅ ꯋꯥꯔꯤꯗꯣ ꯑꯗꯨꯝ ꯁꯥ ꯂꯩꯔꯒ ꯑꯩ ꯌꯦꯡꯉꯀꯥꯟꯗ ꯇꯠꯈ꯭ꯔꯕ ꯋꯥ
ꯃꯇꯝ ꯇꯥꯔꯒ ꯇꯥꯕ ꯋꯥꯅꯤ
ꯎꯝ ꯅꯣꯡꯁꯨ ꯆꯨꯗꯧ ꯃꯥꯜꯂꯤꯍꯦ
ꯏꯃꯥꯟꯅꯕꯤ ꯑꯃꯀꯣ
ꯀꯣ ꯎꯝ
ꯑꯩꯒꯤ ꯏꯃꯥꯟꯅꯕꯤ ꯑꯃ ꯑꯥ ꯃꯥꯒꯤ ꯅꯨꯄꯥꯒꯤ ꯃꯅꯥꯎ ꯃꯅꯥꯎ ꯅꯨꯄꯤ ꯃꯥꯜꯂꯦ
ꯑꯥ
ꯑꯗꯨ ꯉꯁꯤ ꯑꯥ ꯆꯍꯤ ꯑꯃ
ꯖꯦꯜꯗ ꯂꯩ ꯃꯥꯜꯂꯦ ꯑꯣ ꯀꯩꯒꯤ
ꯈꯪꯗꯦ ꯑꯩꯉꯣꯟꯗ ꯂꯧꯊꯣꯛ ꯄꯤꯔꯝꯃꯣꯅ ꯃꯉꯣꯟꯗ ꯃꯥꯅꯀꯣ ꯇꯧꯔꯛꯄꯥ
ꯑꯥ
ꯇꯧꯔꯛꯂꯒ ꯑꯩꯁ ꯑꯩꯟꯁꯨ ꯀꯥꯏꯗꯦꯅ ꯑꯩꯗꯤ ꯈꯨꯝꯕꯅꯦꯕ ꯑꯌꯨꯛꯇ ꯑꯗꯨꯒꯩ ꯇꯦꯟ ꯑꯦ ꯑꯗꯨꯒꯨꯝꯕ ꯆꯠꯄꯕꯨ ꯌꯥꯝ ꯏꯂꯥꯏ ꯂꯥꯢꯕ ꯇꯥꯏꯞꯇ ꯃꯤ ꯑꯍꯟꯅ ꯆꯠꯂꯒ ꯇꯧꯒꯗꯕ ꯄꯣꯠꯅꯤ ꯅꯪ ꯅꯪ ꯆꯠꯂꯒ ꯀꯩꯗꯧꯗꯣꯏꯅꯣꯀꯣ ꯍꯪꯉꯀꯥꯟꯗ ꯅꯪ ꯃꯥꯒꯤ ꯃꯔꯝ ꯀꯔꯤ ꯈꯪꯕ꯭ꯔꯥꯅ ꯑꯩꯉꯣꯟꯗ ꯍꯥꯏꯔꯛꯄ ꯑꯁ ꯑꯃꯔꯣꯝꯗ ꯆꯨꯝꯗꯤ ꯆꯨꯝꯃ ꯋꯥꯅꯦꯕ ꯗꯨꯒꯤ ꯍꯟꯖꯤꯟ ꯍꯟꯖꯤꯟ ꯍꯟꯖꯤꯟ ꯀꯣꯜ ꯇꯧꯔꯛꯄ ꯋꯥꯅꯤꯗ ꯃꯥꯒꯤ ꯐꯦꯃꯤꯂꯤꯒꯤꯁꯨ
ꯑꯗꯨꯝ ꯅꯣ ꯅꯪꯁꯨ ꯍꯥꯏꯕ ꯌꯥꯗ꯭ꯔꯣ ꯃꯣꯏ ꯐꯦꯝꯂꯤꯗ ꯍꯥꯏꯕꯗꯤ ꯐꯖꯅ ꯉꯥꯡꯉꯒ ꯀꯩꯅꯣ ꯇꯧꯋꯣ ꯅꯣꯏ ꯑꯍꯟꯁꯤꯡ ꯂꯥꯛꯇ꯭ꯔꯗꯤ ꯑꯩ ꯀꯃꯥꯏ ꯆꯠꯇꯣꯏꯕ ꯍꯥꯏꯕꯗꯣ
ꯃꯥꯒꯤ ꯅꯨꯄꯥ ꯀꯩꯅꯣꯒꯤꯁꯦ ꯃꯥꯒꯤ ꯅꯨꯄꯤꯒꯤ ꯑꯩꯒꯤ ꯅꯝꯕꯔ ꯄꯤ ꯃꯥꯜꯂꯦꯕꯀꯣ ꯄꯤꯔꯒ ꯃꯥꯅ ꯑꯩꯉꯣꯟꯗ ꯀꯣꯜ ꯇꯥ ꯑꯩꯗꯤ ꯑꯟꯅꯣꯟ ꯅꯝꯕꯔꯗꯤ ꯈꯪꯗꯕꯅꯤꯅ ꯑꯩ ꯄꯥꯏꯈꯠꯂꯦ ꯄꯥꯏꯈꯠꯂꯒ ꯑꯁꯨꯃꯥꯏꯅ ꯍꯥꯏꯕ ꯋꯥꯅꯦ ꯑ ꯀꯩꯅꯣ ꯅꯪ ꯑ ꯑꯩꯉꯣꯟꯗ ꯂꯧ ꯂꯥꯎꯊꯣꯛꯄꯤꯔꯝꯕꯗꯣ ꯑꯩ ꯆꯍꯤ ꯑꯃ ꯑꯣꯏꯔꯕꯅꯤꯅ ꯋꯥꯔꯕꯅꯤꯅ ꯉꯁꯤ ꯂꯥꯛꯂꯒ ꯂꯧꯊꯣꯛꯄꯤꯔꯝꯃꯣ ꯃꯥꯒꯤ ꯋꯥꯍꯥꯏꯗꯁꯨ ꯍꯥꯏꯕ ꯋꯥꯅꯦ ꯈꯪꯕ꯭ꯔꯥ
ꯎꯝ
ꯖꯨ ꯌꯥꯎꯗꯕ ꯍꯥꯏꯇꯥꯔꯦ
ꯃꯤ ꯌꯥꯝ ꯅꯨꯡꯁꯤꯕꯒꯤ ꯀꯩꯅꯣ ꯋꯥꯉꯥꯡ ꯁꯉꯥꯡ ꯍꯥꯏꯗꯕꯗꯣ
ꯃꯥꯅ ꯍꯥꯏ ꯑꯦ ꯅꯪ ꯁꯪꯕ꯭ꯔꯥ ꯁꯪꯗꯕ꯭ꯔꯥ ꯃꯥꯅ ꯍꯥꯢ ꯑꯩ ꯅꯪ ꯅꯪꯒꯤ ꯅꯝꯕꯔꯗꯣ ꯄꯤꯕꯤꯕꯅꯦ ꯑꯗꯨꯒ ꯑ ꯅꯨꯡꯁꯤ ꯀꯩꯅꯣ ꯆꯤꯜꯂꯁꯨ ꯑꯗꯨ ꯑꯣꯏꯔꯁꯨ ꯀꯥꯏꯅ ꯔꯤꯛ ꯀꯣꯏꯁ ꯇꯧꯕ ꯋꯥꯔꯤ ꯂꯩꯌꯦꯅ
ꯃꯤꯁꯤꯡꯁꯨ ꯒ꯭ꯌꯥꯟ ꯇꯥꯗ꯭ꯔꯦꯗ
ꯀꯔꯤꯁꯨ ꯍꯥꯏꯗꯕꯤꯗ ꯀꯣ ꯑꯗꯨ ꯇꯧꯔꯒ ꯊꯛꯕꯋꯥꯅꯦ ꯀꯩ ꯅꯠꯇꯦꯗ ꯅꯨꯄꯤ ꯑꯃꯅ ꯆꯍꯤ ꯑꯃꯒꯨꯝꯕ ꯂꯩꯕꯁꯦ ꯀꯔꯤ ꯀꯔꯤ ꯃꯔꯝꯒꯤꯅꯣ ꯍꯥꯏꯁꯤ ꯈꯜꯂꯤꯅꯤ ꯗꯨ
ꯎꯝ
ꯎ ꯆꯥꯗ ꯈꯪꯗꯦꯅꯦ
ꯍꯣꯏ ꯃꯥꯅꯦ
ꯆꯍꯤ ꯑꯃ
ꯒ꯭ꯌꯥꯟ ꯇꯥꯗꯦꯗ ꯃꯤꯁꯤꯡꯁꯦ
ꯌꯦꯡꯉꯣ
ꯈꯪꯗꯦ ꯃꯁꯥ ꯃꯁꯥꯅ ꯍꯧꯖꯤꯛꯀꯥꯟꯗꯤ ꯀꯩꯅꯣ ꯇꯧꯔꯗꯤ ꯀꯩꯅꯣ ꯇꯧꯕ ꯈꯪꯗꯦꯗ ꯒ꯭ꯌꯥꯟ ꯇꯥꯗ꯭ꯔꯦ ꯃꯤꯁꯤꯡꯁꯦ ꯃꯁꯥ ꯃꯁꯥꯒꯤ ꯉꯥꯛꯇ ꯈꯜꯂꯒ ꯂꯩꯑꯦ ꯍꯧꯖꯤꯛꯀꯥꯟꯗꯤꯀꯣ
ꯋꯥꯈꯜꯁꯤ ꯈꯪꯗ꯭ꯔꯦ
ꯇꯥꯕ꯭ꯔꯣ ꯍꯜꯂꯣ ꯇꯥꯕ꯭ꯔꯣ ꯇꯥꯕ꯭ꯔꯣ ꯇꯥꯕ꯭ꯔꯣ
ꯇꯥꯏꯌꯦ ꯅꯪ ꯈꯣꯟꯖꯦꯜꯗꯣꯁꯦꯡ ꯇꯥꯗꯦ ꯀꯩꯒꯤꯅꯣ
ꯅꯦꯠ ꯋꯥꯛ ꯅꯨꯡꯉꯥꯏꯇꯕꯒꯤꯔꯣ ꯅꯨꯡꯉꯥꯏꯇꯕꯒꯤꯔꯣ ꯅꯦꯋꯥꯛ
ꯄꯥ ꯑꯩꯗꯤ ꯇꯥ ꯇꯥꯢꯗ
ꯑꯣ ꯑꯩꯅ ꯇꯥꯗꯕ
ꯑꯣ
ꯇꯥꯏ ꯍꯨꯖꯤꯛꯇꯤ
ꯉꯁꯥꯏꯗꯣ ꯅꯦꯠ ꯋꯥꯛ ꯄꯔꯣꯕ꯭ꯂꯦꯝ ꯃꯜꯂꯤ ꯎꯝ
ꯎꯝ ꯅꯣꯏꯗꯁꯨ ꯅꯦꯠꯋꯥꯛꯁꯦ ꯅꯨꯡꯉꯥꯏꯇꯕꯅꯤꯅꯀꯣ ꯏꯅꯥꯎ ꯅꯨꯄꯥꯗ ꯀꯣꯜ ꯇꯧꯔꯁꯨ ꯅꯦꯠꯋꯥꯛ ꯃꯔꯥꯡ ꯆꯞ ꯃꯔꯛꯇ ꯇꯠꯈ꯭ꯔꯕ ꯀꯩꯅꯣ ꯇꯧꯕ ꯌꯥꯝ ꯑꯣꯏꯕ ꯑꯩꯅ ꯀꯩꯗꯧꯕꯒꯤꯅꯣ ꯅꯦꯋꯥꯛꯁꯨ ꯇꯨ ꯅꯨꯡꯉꯥꯏꯇꯦꯅꯦ ꯍꯥꯏꯔꯛꯄ
ꯅꯣꯡꯁꯦ ꯈꯤꯇꯪ ꯑꯃꯨꯛ ꯑꯗꯨ ꯃꯝꯔꯗꯤ ꯅꯦꯋꯥꯛꯗꯤ ꯐꯥꯏꯚ ꯖꯤꯁꯨ ꯐꯪꯗꯕ
ꯑꯣ
ꯑꯩꯈꯣꯏꯒꯤ ꯐꯣꯟꯗꯤ ꯑꯁ ꯑꯌꯥꯝꯕ ꯐꯣꯔ ꯖꯤꯒꯨꯝꯕ ꯐꯪꯉꯤꯅꯦ ꯐꯥꯏꯚ ꯖꯤ ꯄꯥꯛ ꯐꯪꯗꯦ
ꯅꯣꯏꯗꯔꯣ ꯀꯩꯒꯤꯅꯣ
ꯈꯪꯗꯦ ꯀꯩꯅꯣꯒꯨꯝꯕꯗꯗꯤ ꯑꯇꯣꯞꯄꯗ ꯆꯠꯂꯗꯤ ꯐꯥꯏꯚ ꯖꯤꯗꯤ ꯌꯥꯝ ꯏꯔꯥꯏ ꯂꯥꯏꯗ ꯐꯪꯉꯦꯕ ꯕꯖꯥꯔꯒꯨꯝꯕꯗ ꯆꯠꯂꯗꯤꯀꯣ ꯍꯣꯏ ꯌꯨꯝꯗꯗꯤ ꯐꯥꯏꯚ ꯖꯤ ꯐꯪꯗꯦ
ꯑꯁ ꯅꯣꯏꯗꯨ ꯕꯖꯥꯔꯒꯤꯅꯦ ꯆꯞ ꯃꯥꯟꯅꯩꯗꯣ
ꯑꯗꯨ ꯅꯦ ꯈꯪꯗꯦ ꯒ꯭ꯌꯥꯟ ꯇꯗꯦ
ꯑꯩꯈꯣꯏꯅ ꯈꯤꯇꯪ ꯆꯤꯡ ꯑꯣꯏꯕ ꯋꯥꯅꯦꯕ ꯅꯣꯏꯒꯤ ꯕꯖꯥꯔꯒꯤꯗꯣ
ꯒ꯭ꯌꯥꯟ ꯇꯥꯗꯦ ꯑꯩꯅ ꯑꯁ ꯀꯩꯗꯧꯔꯕꯖꯥꯠꯔꯥ ꯈꯜꯂꯒ ꯂꯩꯕꯅꯦ ꯅꯦꯠꯋꯥꯛꯁꯦ ꯑꯗꯨꯃꯥꯏꯅ ꯇꯧꯔꯗꯤ ꯅꯨꯡꯉꯥꯏꯇꯦꯕ ꯁꯤꯖꯤꯟꯅꯕꯁꯨ ꯅꯨꯡꯉꯥꯏꯇꯦꯅ
ꯎꯝ
ꯑꯗꯨꯒꯤꯅꯤ
ꯆꯥꯛ ꯏꯟꯁꯥꯡꯗꯤ ꯀꯅꯥ ꯊꯣꯡꯗꯣꯏꯕ
ꯀꯩꯅꯣꯒꯤ ꯃꯃꯥ ꯊꯣꯡꯉꯨꯔꯦ
ꯑꯣ
ꯍꯧꯖꯤꯛ ꯊꯣꯡꯉ ꯂꯩ
ꯑꯣ ꯌꯥꯝ ꯉꯜꯂꯦꯅꯦ ꯊꯣꯡꯔꯤꯁꯦ
ꯑꯁ ꯑꯈꯣꯏꯗꯤ ꯑꯉꯥꯡ ꯂꯩꯕꯅꯤꯅ ꯉꯟꯗ꯭ꯔꯗꯤ ꯌꯥꯗꯦ
ꯃꯥꯅꯦ ꯃꯥꯅꯦ ꯆꯨꯝꯃꯦ ꯉꯟꯅꯥ ꯉꯟꯇꯥ ꯑꯗꯨꯝ ꯇꯧꯕꯅꯁꯨ ꯐꯩꯌꯦꯕ
ꯎꯝ
ꯍꯥꯏꯕꯗꯤ ꯉꯟꯇꯥꯅ ꯂꯧꯆꯧꯕꯅꯗꯤ ꯐꯩ ꯍꯥꯏꯕꯗꯤ ꯑꯈꯣꯏ ꯑꯉꯥꯡ ꯂꯩꯕꯅꯤꯅ ꯊꯦꯡꯉꯀꯥꯟꯗꯁꯨ ꯅꯨꯡꯉꯥꯏꯖꯔꯦꯗꯅ
ꯎꯝ
ꯇꯥꯥ ꯉꯟꯇꯥ ꯂꯣꯏꯁꯤꯟꯕꯅ ꯐꯩ ꯇꯨꯝꯕꯁꯨ ꯉꯁꯤ ꯅꯨꯡꯊꯤꯟ ꯇꯨꯝꯗ꯭ꯔꯣ ꯅꯪꯗꯤ ꯅꯨꯡꯗꯥꯡ ꯇꯨꯝꯔꯝꯔꯣꯏꯅꯦ
ꯅꯨꯡꯗꯥꯡꯖꯤ ꯕꯣꯜ ꯂꯣꯏꯕꯁꯦ ꯄꯨꯡ ꯑꯍꯨꯝ ꯃꯈꯥꯏꯗ ꯂꯣꯏꯔꯕ ꯀꯣ ꯑꯍꯨꯝ ꯃꯈꯥꯏꯗ ꯂꯣꯏꯕꯅꯤꯅ ꯇꯨꯝꯕꯗꯨ ꯑꯌꯨꯛ ꯑꯁ ꯑꯈꯣꯏ ꯏꯆꯦꯁꯨ ꯌꯦꯡꯉꯅꯤ ꯉꯔꯥꯡꯁꯦ ꯃꯥꯒꯤꯁꯨ ꯑꯁ ꯁꯄꯣꯇ꯭ꯔꯅꯤ ꯄꯣꯇꯣꯒꯥꯜꯁꯤ ꯃꯥꯗ ꯐꯣꯟꯗ ꯌꯦꯡꯕ
ꯎꯝ
ꯑꯗꯣ ꯑꯌꯨꯛꯇ ꯑꯗꯨꯒꯤ ꯃꯥꯒꯤ ꯀꯩꯅꯣ ꯅꯨꯄꯥꯅ ꯑꯌꯨꯛꯇ ꯉꯟꯇꯥ ꯍꯧꯒꯠꯂꯒ ꯃꯥ ꯆꯥꯛ ꯊꯣꯡꯕꯅꯤ
ꯑꯣ
ꯉꯁꯤꯖꯨ ꯑꯁ ꯈꯪꯗꯦꯗ ꯑꯩ ꯕꯣꯜ ꯌꯦꯡꯅꯤꯡꯕ ꯄꯣꯛꯇ꯭ꯔꯦꯗ ꯑꯈꯣꯏꯗꯤ ꯁꯤꯈ꯭ꯔꯕꯅꯦ
ꯑꯁ ꯃꯣꯏꯒꯤ ꯇꯤꯝ ꯁꯤꯔꯕꯅꯤꯅ ꯌꯦꯡꯅꯤꯡ ꯌꯦꯡꯅꯤꯡꯕ ꯄꯣꯛꯇꯦꯕ ꯉꯁꯤ ꯌꯥꯗ꯭ꯔꯣ ꯂꯝꯍꯦꯟꯕ ꯃꯌꯥꯝꯗ ꯍꯥꯢꯕ ꯇꯨꯝꯃꯦ ꯎꯝ ꯇꯨꯝꯗ꯭ꯔꯗꯤ ꯄꯨꯡ ꯑꯦꯂꯦꯚꯦꯟꯗꯒ ꯇꯨꯝꯂꯒ ꯄꯨꯡ ꯑꯅꯤ ꯃꯈꯥꯏꯗ ꯍꯧꯒꯠꯂꯤꯅꯦ ꯑꯁ ꯑꯗꯨꯗꯤ ꯐꯖ
ꯍꯣꯏ
ꯁꯥꯕꯣ ꯁꯥꯕꯒ ꯌꯥꯢꯗ ꯑ ꯍ ꯈꯣꯏ ꯀꯩꯅꯣ ꯑꯥꯢ ꯀꯩꯅꯣ ꯇꯧ ꯃꯈꯣꯢꯗ ꯀꯩꯅꯣ ꯅ ꯀꯩꯅꯣ ꯂꯩꯕꯗꯣ ꯎꯝ
ꯀꯩꯕ
ꯍꯩꯅꯧꯗꯣ
ꯑꯥ
ꯍꯥꯥꯏꯅꯧ ꯃꯨꯟꯕꯗꯣ ꯑꯃ ꯑꯅꯤꯒꯨꯝꯕ ꯃꯨꯜꯂꯛꯑꯦꯕ ꯃꯨꯜꯂꯀꯥꯟꯗ ꯃꯅꯤꯡꯒꯤꯗꯣ ꯑ
ꯑꯣ ꯑꯣ ꯑꯣ
ꯃꯥꯅꯦ
ꯑꯗꯨ ꯑꯗꯨ ꯆꯥꯕ ꯌꯥꯗ꯭ꯔꯣ
ꯅꯣꯏ ꯂꯧꯔꯒ ꯆꯥꯗ꯭ꯔꯣ
ꯇꯥꯗꯦ ꯀꯩꯅꯣ ꯇꯧꯔꯒ ꯇꯧꯕ ꯑꯗꯣ ꯑꯩꯈꯣꯏ ꯍꯦꯛꯄ ꯉꯝꯗꯕꯅꯤꯅ ꯃꯈꯥꯗ ꯊꯥ ꯀꯩꯅꯣ ꯇꯥꯕ ꯃꯇꯝꯗ ꯂꯧꯔꯒ ꯆꯥ
ꯎꯝ
ꯎꯝ
ꯐꯔꯦꯅꯦ ꯑꯁ ꯍꯩꯅꯧꯒꯥꯗꯤ ꯆꯥꯅꯤꯡꯕ ꯄꯣꯛꯇꯦꯗ
ꯑꯩꯗꯤ ꯆꯥꯅꯤꯡꯉꯦ
ꯅꯣꯏꯗꯤ ꯏꯁꯤꯡꯗꯤ ꯇꯥꯕ꯭ꯔꯣ ꯇꯣꯇꯤ
ꯇꯥꯢꯑꯦ ꯇꯥꯢ
ꯑꯩꯈꯣꯏꯗꯗꯤ ꯇꯥꯗꯕꯅꯤꯅ ꯑꯁ ꯌꯥꯝꯅ ꯂꯨꯍꯦ ꯅꯣꯡꯗꯨ ꯀꯟꯅ ꯆꯨꯁꯨ ꯆꯨꯗꯕ ꯍꯣꯏꯗꯤ ꯑ ꯃꯤꯁꯦ ꯌꯥꯝꯕꯅꯤꯅ ꯏꯁꯤꯡ ꯄꯥꯏꯕꯁꯤ ꯗꯝꯃꯥꯃ ꯄꯥꯏꯔꯤꯅꯤ ꯖꯔꯣ ꯖꯔꯣꯅꯤ ꯄꯥꯏꯔꯤꯁꯦ ꯃꯥ ꯂꯥꯛꯇ꯭ꯔꯤꯕꯣ
ꯍꯥꯥ
ꯕꯖꯥꯔ ꯆꯠꯄꯗꯣ ꯂꯥꯛꯇ꯭ꯔꯤꯕꯣ
ꯂꯥꯛꯇꯔꯦꯅꯦ
ꯕꯖꯥꯔꯗꯤ ꯍꯥꯡꯕ꯭ꯔꯣ ꯁꯤ ꯁꯦꯀꯦꯟ ꯍꯦꯟꯒꯨꯝꯕꯗꯤ ꯍꯥꯡꯕ꯭ꯔꯣ
ꯍꯥꯡꯒꯗꯧ ꯃꯥꯥꯟꯗꯦ ꯍꯦ
ꯑꯁ ꯑꯩꯅ ꯑꯩ ꯐꯨꯠ ꯄꯥꯠ ꯑꯃꯨꯛꯀ ꯆꯠꯅꯤꯡꯉꯤꯅꯦ
ꯑꯣ ꯆꯠꯁꯦ ꯅꯣꯡꯃ ꯍꯌꯦꯡꯒꯨꯝꯕ ꯂꯥꯛꯑꯣꯗꯅ
ꯍꯟꯗꯛ ꯁꯨꯇꯤꯗꯨꯗ ꯆꯠꯅꯤꯡꯉꯦ ꯈꯣꯡꯒ꯭ꯔꯥꯎ ꯁꯦꯠꯅꯤꯉꯥꯏ ꯂꯩꯇꯦꯅꯦ ꯇꯧꯔꯤꯁꯦ
ꯑꯣ
ꯑꯗꯨꯗꯤ ꯂꯥꯛꯑꯣ ꯍꯌꯦꯡꯒꯨꯝꯕ
ꯍꯌꯦꯡ ꯍꯟꯆꯤꯠ ꯈꯪꯗꯦ ꯌꯦꯡꯔꯁꯤ
ꯇꯥꯞꯅ ꯌꯦꯡꯍꯧꯗ꯭ꯔꯗꯤ ꯀꯗꯥꯏꯗ ꯌꯦꯡꯗꯣꯏꯅꯣꯗ
ꯅꯨꯡꯗꯥꯡ ꯅꯨꯡꯊꯤꯟꯒꯨꯝꯕꯗꯅꯦ ꯆꯠ ꯂꯥꯛꯇꯣꯏꯁꯦ ꯂꯥꯛꯀꯦ ꯍꯥꯏꯔꯗꯤ
ꯑꯣ ꯍꯣꯏ ꯍꯣꯏ ꯌꯥꯏ ꯑꯗꯨꯝ ꯊꯤꯟꯗ ꯂꯥꯛꯑꯣ ꯈꯔ ꯀꯩꯅꯣ ꯇꯧꯔꯀꯥꯟꯗ ꯌꯥꯝ ꯉꯥꯟꯅ ꯂꯥꯛꯇꯣꯏꯔꯣ
ꯄꯨꯡ ꯑꯃ ꯑꯅꯤ ꯑꯗꯨꯋꯥꯏꯗꯀꯣ ꯏꯟꯁꯥꯡ ꯅꯥꯄꯤꯁꯨ ꯈꯔ ꯂꯧꯅꯤꯡꯉꯥꯏ ꯕꯖꯥꯔ ꯀꯣꯝꯔꯗꯤ ꯍꯣꯏ ꯍꯟꯗꯛꯇꯤ ꯐ꯭ꯔꯤꯖ ꯂꯩꯕꯅꯤꯅ
ꯑꯣ ꯂꯩꯔꯕꯣ
ꯂꯩꯔꯦ ꯎꯝ
ꯑꯣ
ꯐꯔꯦꯕ
ꯑꯗꯨꯗꯤ ꯏꯟꯖꯡ ꯅꯥꯄꯤꯗꯣ ꯕꯖꯥꯔꯗ ꯑꯍꯣꯡꯕꯗꯣ ꯍꯥꯟꯅ ꯂꯩꯔꯒ ꯈꯔ ꯌꯥꯝꯅ ꯂꯩꯔꯁꯨ ꯊꯝ ꯌꯥꯏꯗꯅ
ꯇꯨꯡ ꯑꯁ ꯑꯩ ꯕꯔꯥꯞꯇꯨ ꯁꯦꯝꯅꯤꯡꯕꯅꯦꯕ
ꯁꯤꯃꯣ ꯁꯤꯃꯣ ꯄꯨꯔꯛꯑꯣ
ꯕꯔꯞꯇꯣ ꯁꯦꯝꯒꯥꯏꯅ ꯄꯥꯎꯗꯔꯗꯣ ꯂꯩꯇꯕꯅꯤꯅ ꯁꯪꯒꯣꯝ ꯑꯣꯏꯁꯨ ꯁꯦꯝꯕ ꯌꯥꯏ ꯍꯥꯏꯅ
ꯎꯝ ꯌꯥꯕꯅꯦ
ꯁꯪꯒꯣꯝ ꯃꯨꯁꯦ ꯍꯌꯦꯡ ꯁꯦꯝꯁꯤꯔ ꯄꯦꯛꯀꯦꯛꯇ ꯂꯧꯔꯒ ꯀꯣ ꯏꯁꯤꯡ ꯑꯌꯤꯡ ꯀꯗꯩ ꯁꯪꯪꯒꯣꯝ ꯃꯇꯨꯝ ꯃꯇꯨꯝ ꯊꯣꯛ ꯊꯣꯛ
ꯍꯣꯏ ꯃꯥꯅꯦ ꯃꯇꯨꯝ ꯃꯇꯨꯝ ꯊꯣꯛꯇꯣꯏꯅꯦ ꯎꯝ
ꯈꯤꯇꯪ ꯁꯥꯔꯒ ꯈꯤꯇꯪ ꯁꯥꯒꯠꯂꯒ ꯇꯧꯔꯤ
ꯆꯦꯔꯪꯗ ꯐꯖꯅ ꯍꯥꯜꯂꯒ ꯀꯣ ꯊꯝꯃꯣꯕ
ꯍꯌꯦꯡꯁꯦ ꯁꯦꯝ ꯁꯦꯔꯥ ꯈꯜꯂꯤꯟ
ꯎꯝ
ꯑꯁ ꯈꯪꯗꯦꯗ ꯄꯩꯁꯥꯁꯦ ꯍꯟꯗꯛꯁꯤ ꯑꯩ ꯑꯈꯣꯏꯒꯤ ꯃꯔꯨꯞꯇꯣ ꯐꯖꯅ ꯄꯩꯁꯥ ꯄꯥꯏꯌꯦ ꯏꯁꯤꯡ ꯂꯤꯁꯤꯡ ꯀꯨꯟ ꯂꯣꯏꯔꯒꯅꯦ
ꯄꯩꯁꯥꯌꯝ ꯄꯥꯏꯕꯤꯅꯤ ꯂꯣꯏꯔꯒ
ꯌꯦꯡꯉꯣ ꯑꯈꯣꯏꯒꯤ ꯃꯔꯨꯞꯄꯨ ꯌꯦꯡꯉꯣ ꯂꯤꯁꯤꯡ ꯇꯤꯕꯤ ꯂꯧꯋꯦ
ꯎꯝ
ꯑꯗꯨꯒ ꯏꯅꯥꯎꯅꯨꯄꯥꯒꯤ ꯑꯦꯠꯃꯤꯁꯟ ꯇꯧꯋꯦ ꯂꯤꯁꯤꯡ ꯃꯉꯥ ꯐꯖꯅ ꯂꯤꯁꯤꯡ ꯀꯨꯟ ꯆꯠꯈ꯭ꯔꯕꯅꯦ ꯑꯩ
ꯑꯣ